ꯇ꯭ꯂꯦ
ꯑꯥ ꯀꯗꯥꯔ ꯅ ꯍꯧꯖꯤ
ꯁꯨꯝ ꯇꯨꯝꯂꯒ ꯂꯩ
ꯑꯣ
ꯔ ꯇꯣ ꯔꯖ ꯇꯣꯒꯤꯗꯣ
ꯍꯥꯏꯔꯣ
ꯑ
ꯍꯥꯏꯔꯣ ꯅ ꯀꯩꯅꯣ ꯌꯥꯝ ꯍꯔꯥꯎꯕ꯭ꯔꯥ ꯅꯪꯁꯨ ꯄꯥꯝꯕ ꯃꯥꯂꯤꯛꯀꯣ ꯔꯦꯅꯦꯜꯗꯣ ꯍꯥꯏꯔꯒ ꯌꯥꯝ ꯍꯔꯥꯎꯋꯦ
ꯑꯣꯏꯇꯥ
ꯃꯦꯁꯤꯒꯤ ꯃꯤꯡ ꯄꯥꯔꯒ ꯉꯁꯥꯏꯗꯤ ꯅꯣꯛꯇꯦꯕ ꯑꯗꯣ ꯔꯣꯅꯥꯜꯗꯣ ꯒꯤ ꯃꯤꯡ ꯄꯥꯔꯒꯅꯣ ꯑꯦꯕ ꯌꯥꯝ ꯄꯥꯝꯕ ꯃꯥꯜꯂꯦꯕ
ꯃꯁꯤ ꯃꯤꯁꯤꯡꯕꯨꯗꯤ ꯔꯣꯅꯦꯜꯗꯣꯕꯨꯗꯤ ꯌꯥꯝ ꯄꯥꯝꯗꯦꯗ
ꯎꯝ ꯅꯪ ꯀꯃꯥꯏ ꯅꯥ
ꯎꯝ ꯔꯣꯅꯦꯜꯗꯣꯅ ꯆꯠꯇꯗꯣ ꯃꯥꯒꯤ ꯏꯒꯣꯒꯨꯝꯕ ꯂꯩꯕ ꯑꯗꯨ ꯑꯗꯨꯒ ꯑꯣꯕꯔ ꯀꯟꯐꯤꯗꯦꯟ ꯑꯣꯏꯕꯒꯤ ꯍꯥꯏꯗꯤ ꯎꯅꯤꯡꯗꯕ ꯃꯥꯅ ꯆꯠꯄ ꯆꯠꯄ ꯑꯥ ꯇꯥꯥꯕꯁꯨ ꯑꯗꯨꯒ ꯁꯅꯥꯕꯁꯨ ꯃꯀꯣꯛꯁꯨ ꯄꯥꯏꯗꯦꯕ
ꯑꯦ ꯑꯦ ꯑꯦ ꯑꯦ ꯑꯃꯨꯛ ꯍꯥꯏꯅꯤꯡꯈ꯭ꯔꯦꯗ ꯑꯩꯁꯦ
ꯑꯗꯨꯒ ꯃꯥꯅ ꯇꯧꯕꯗꯤ ꯑ ꯃꯥꯒꯤ
ꯑꯥꯏ ꯀ꯭ꯌꯨꯒꯨꯝꯕꯁꯨ ꯌꯥꯝ ꯋꯥꯡꯗꯦ ꯑꯗꯨꯁꯨ ꯑꯗꯨꯒ ꯃꯥꯥꯟꯅ ꯀꯔꯤ ꯍꯥꯏꯁꯤꯔ ꯃꯥꯅ ꯃꯤꯕꯨ ꯇ꯭ꯔꯤꯠ ꯇꯧꯕꯁꯨ
ꯑꯗꯨꯒ ꯃꯤꯅ ꯃꯤꯁꯤ ꯃꯤꯁꯤꯕꯨ ꯃꯤꯅꯗꯤ ꯃꯤꯅꯁꯨ ꯄꯥꯝꯃꯦꯕ ꯅꯥꯏꯟꯇꯤ ꯅꯥꯏꯟ ꯄꯥꯔꯁꯦꯟ ꯐꯪꯉꯒ ꯃꯤꯁꯤꯕꯨꯗꯤ ꯆꯨꯝꯃꯦꯀꯣ
ꯄꯤꯌꯥꯖꯌꯦ
ꯅꯥꯏꯟꯇꯤ ꯅꯥꯏꯟ ꯄꯥꯔꯁꯦꯟ ꯈꯪꯉꯦꯀꯣ ꯃꯤꯁꯤꯕꯨꯗꯤ
ꯑꯗꯣ ꯑꯃꯨꯛ ꯌꯥꯔꯕꯣ ꯅꯪ ꯂꯣꯏꯔꯕꯣ
ꯍꯣꯏ ꯌꯥꯔꯦ
ꯑꯥ ꯑꯩ ꯑꯃꯨꯛ ꯍꯥꯏꯔꯒꯦ ꯇꯥꯔꯣ
ꯇꯥꯕ꯭ꯔꯣ
ꯍꯣꯏ ꯇꯥꯌꯦ
ꯃꯦꯁꯤꯕꯨ ꯀꯣꯏ ꯁꯞꯄꯣꯔꯠ ꯇꯧꯕꯤꯌꯣ ꯉꯥꯡꯂꯥꯒ
ꯍꯧꯖꯤꯛ ꯍꯥꯏꯕꯤꯔꯤꯁꯤꯅꯤ ꯅꯪꯒꯤ ꯐꯅꯤꯉꯥꯢꯅꯤ ꯉꯝꯃꯣꯢꯕ ꯍꯟꯗꯛꯇꯤ
ꯉꯝꯒꯅꯤ ꯔꯣꯅꯥꯜꯗꯣꯗꯤ ꯑꯃꯨꯀ ꯄꯣ ꯊꯣꯛꯈ꯭ꯔꯦ
ꯅꯨꯡꯁꯤꯕꯤ
ꯃꯦꯁꯤꯗꯤ ꯑꯦ ꯄꯤꯛꯁꯣ ꯄꯤꯛꯑꯦ ꯐꯠꯁꯨ ꯐꯠꯇꯦ ꯑꯗꯨ ꯅꯪ ꯆꯥꯅꯤ ꯆꯥꯅꯤ
ꯍꯩꯗ ꯌꯥꯝ ꯍꯩꯅꯤ ꯑꯩꯗꯤ
ꯑꯣ ꯀꯩ ꯑꯦꯟꯖꯥꯡ ꯊꯣꯡꯕ ꯀꯩ ꯍꯥꯌꯕꯥ
ꯀꯩ ꯏꯟꯁꯥꯡ ꯑꯣ ꯀꯔꯤ ꯏꯟꯁꯥꯡ ꯊꯣꯡꯕ ꯍꯩꯒꯦ
ꯂꯣꯏꯅ ꯊꯣꯡꯕ ꯍꯥꯏꯕꯅꯤ ꯇꯦꯁ ꯇꯧꯅꯤꯡꯕꯔꯅꯪ
ꯇꯧꯅꯤꯡꯉꯦꯔꯥ ꯃꯦꯁꯤꯅ ꯊꯣꯡꯕ ꯏꯟꯁꯥꯡ ꯆꯥꯅꯤꯡꯉꯦ ꯔꯣꯅꯥꯜꯗꯣꯅ ꯊꯣꯡꯕꯥ ꯏꯟꯁꯥꯡ ꯆꯥꯅꯤꯡꯕ꯭ꯔꯣ
ꯔꯅꯟꯗꯣ ꯔꯅꯜꯗꯣꯗꯤ ꯔꯅꯜꯗꯣꯗꯤ ꯆꯥꯛ ꯊꯣꯡꯕ ꯍꯥꯏꯇꯦ ꯍꯥꯏꯌꯦ ꯃꯥꯗꯤ ꯆꯥꯛꯁꯨ ꯊꯣꯡꯕ ꯍꯩꯇꯦ ꯏꯁꯥꯡꯁꯨ ꯊꯣꯡꯕ ꯍꯩꯇꯦ ꯍꯥꯏ ꯑꯩ ꯀꯃꯥꯏꯅ ꯆꯥꯌꯦꯔꯣ
ꯃꯥꯅ ꯃꯥꯅ ꯇꯝꯕꯤꯕ ꯃꯥꯅ ꯔꯨꯅꯦꯜꯗꯣꯕꯨ ꯎꯅꯕ ꯆꯄ ꯀꯅ ꯃꯥꯥꯟꯅ ꯂꯣꯏꯅ ꯇꯝꯈꯤꯌꯦꯦ ꯈꯪꯕ꯭ꯔꯥ
ꯑꯗꯣ ꯅꯪꯗꯤ ꯕꯣꯜꯁꯅꯥꯕ ꯍꯩꯕ꯭ꯔꯥ
ꯌꯥꯝ ꯍꯩꯌꯦ
ꯑꯣ ꯑꯣꯏꯔ ꯅꯍꯥꯗꯣ ꯅꯪ ꯁꯅꯕ ꯎꯑꯦ ꯑꯗꯨꯒ ꯔꯣꯅꯦꯜꯗꯣꯅ ꯁꯤꯌꯨ ꯍꯥꯕꯗꯣ ꯑꯗꯨꯝ ꯍꯥꯕꯗꯣ ꯇꯥꯏꯅꯦ ꯑꯩꯗꯤ
ꯍꯥꯏꯗꯤ ꯍꯥꯏꯗꯤ ꯑꯗꯨꯝ ꯍꯥꯏꯕꯅꯤ ꯎꯋꯦꯒꯣꯅ
ꯇꯥꯎ
ꯇꯧꯋꯦ ꯎꯋꯦ ꯅꯪꯁꯨ ꯍꯣꯏꯖꯤꯛ ꯈꯇꯪ ꯍꯣꯏ ꯍꯥꯏꯗꯨꯗꯤ
ꯗꯤ ꯑꯩꯗꯤ ꯈꯪꯁꯨ ꯈꯪꯗꯦ ꯇꯧꯁꯨ ꯍꯥꯏꯇꯦ
ꯈꯪꯉꯤꯅ ꯔꯨꯅꯥꯜꯗꯣ ꯃꯤꯡꯐꯥꯎ ꯌꯥꯝ ꯍꯩꯅ ꯈꯨꯝꯂꯛꯏ ꯑꯗꯨꯗꯤ
ꯇꯧꯕꯁꯨ ꯍꯥꯏꯗꯦ ꯇꯧꯁꯨ ꯇꯧꯔꯣꯏ ꯈꯪꯁꯨ ꯈꯪꯗꯦ ꯃꯦꯁꯤꯒꯤ ꯁꯦꯂꯦꯕ꯭ꯔꯦꯁꯟ ꯃꯦꯁꯤꯒꯤ ꯁꯦꯂꯦꯕ꯭ꯔꯦꯁꯟ ꯏꯁꯇꯥꯏꯜ ꯇꯧꯅꯤ ꯑꯩꯗꯤ
ꯌꯥꯔꯦ ꯌꯥꯖꯔꯦ ꯑꯗꯣ ꯍꯌꯦꯡ ꯁꯟꯗꯦꯗꯣ ꯀꯥꯏ ꯀꯣꯏꯕ ꯆꯀꯤꯅꯤꯌꯦ
ꯅꯪꯕꯨ ꯊꯤꯕ
ꯑꯩ ꯀꯩ ꯅꯣꯗꯥ ꯂꯩꯌꯦ ꯀꯩ ꯅꯣꯗꯥ ꯂꯩꯌꯦ ꯐꯤꯐꯥ ꯋꯥꯔꯜ ꯀꯞ ꯌꯦꯅꯤꯉꯥꯏ ꯍꯥꯏꯅ ꯑ ꯂꯥꯛꯑꯦ ꯁꯤꯗ ꯑꯗꯨꯒꯤ ꯈꯔ ꯀꯩ ꯍꯥꯏꯁꯤꯔ ꯂꯝꯕꯤꯗꯣ ꯂꯥꯞꯄꯒꯤ ꯑꯣ ꯀꯟꯇ꯭ꯔꯤ ꯑꯃ ꯆꯠꯄꯒꯦ ꯔꯣꯛ ꯈꯨꯕꯅ ꯁꯤꯔꯦ
ꯇꯥꯏꯌꯦ
ꯑꯩ ꯅꯣꯁ ꯇꯧꯕꯗꯣ ꯇꯥꯕꯔꯣ
ꯑ
ꯑꯩꯕꯂꯣ ꯑꯩꯗꯣ ꯅꯣꯠꯁꯨ ꯂꯣꯏꯅ ꯕ꯭ꯂꯣꯛ ꯇꯧꯋꯦꯕꯀꯣ ꯅꯥꯕꯗꯣ ꯔꯣꯛ
ꯅꯪꯕꯨ ꯅꯪꯕꯨ
ꯅꯕꯨ ꯀꯩꯗ
ꯎꯄꯨ ꯄꯨꯅꯤꯡꯉꯥꯏ ꯂꯥꯛꯀꯅꯤ
ꯑꯣ ꯑꯗꯣ ꯅꯪꯗꯤ ꯎ ꯁꯤꯡꯖꯨꯒꯨꯝꯕ ꯑꯗꯨꯒꯨꯝꯕ ꯆꯥꯕ꯭ꯔꯣ
ꯑꯣꯏ ꯌꯥꯝ ꯆꯥꯕꯅꯤ ꯌꯝ ꯍꯣꯏꯑ ꯍꯣꯏ ꯄꯥꯝꯃꯦ
ꯎꯝ ꯁꯦꯝꯕꯁꯨ ꯊꯣꯡꯕꯁꯨ ꯑꯦ ꯂꯣꯏꯅ ꯍꯥꯏꯕ ꯑꯗꯨꯁꯨ
ꯍꯣꯏ ꯌꯥꯝ ꯍꯥꯏꯔꯤꯉ ꯍꯥꯏꯗꯤ ꯅꯪꯗꯤ ꯍꯥꯏꯇꯦ
ꯍꯌꯦꯅꯣ ꯍꯩꯕꯒꯤ ꯍꯪꯉꯨꯅꯦ ꯑꯩꯅ ꯍꯩꯕ ꯈꯛꯇꯪꯅꯦ ꯍꯪꯉꯨꯁꯦ ꯀꯔꯤꯔꯥ ꯅꯪꯁꯨ
ꯑꯣ ꯑꯗꯨꯗꯤ ꯄꯩ ꯇꯧꯔꯒ ꯊꯥꯔꯛꯑꯣꯅꯦ
ꯎꯝ ꯄꯤꯔꯛꯀꯦ
ꯁꯦꯝꯕ ꯍꯩꯕ꯭ꯔꯥ ꯑꯩꯗ ꯄꯨꯔꯥ ꯌꯦꯡꯁꯤꯜꯂꯑꯦ ꯑꯩꯅ ꯖꯁ ꯇꯧꯕꯤꯌꯦꯦꯕ ꯀ
ꯑꯗꯣ ꯌꯦꯡꯒꯗ꯭ꯔꯣ
ꯑꯗꯨꯁꯤ
ꯌꯦꯡꯅꯤꯅꯦ ꯌꯦꯡꯗ꯭ꯔꯗꯤ ꯑꯩ ꯑꯥꯏꯗꯣꯜꯅꯤꯅꯦ ꯁꯣꯏ ꯔꯍꯦ ꯑꯩ ꯑꯍꯤꯡꯗꯁꯨ ꯄꯨꯡ ꯀꯌꯥꯅꯣ ꯄꯨꯡ ꯃꯔꯤꯗꯔꯁꯨ ꯑꯣꯏꯔꯁꯨ ꯄꯨꯡ ꯑꯅꯤ ꯑꯣꯏꯔꯁꯨ ꯁꯣꯏꯔꯣꯏ ꯃꯦꯁꯤꯒꯤ ꯃꯦꯠꯆ ꯃꯤꯁꯤ ꯆꯅꯥꯅꯕ ꯃꯦꯠꯁꯗꯤ
ꯑꯣꯀꯦ ꯑꯗꯣ ꯃꯦꯆꯤꯅ ꯃꯦꯆꯅ ꯑꯗꯨꯁꯤ
ꯑꯩꯅ ꯑ ꯑꯣ ꯑꯩꯅ ꯆꯤꯛꯀꯟ ꯂꯩꯕꯤꯒꯦ ꯑꯗꯣ ꯃꯤꯁꯤꯅ ꯉꯝꯗꯦ ꯑꯩꯒꯤ ꯆꯤꯀꯟ ꯎꯣꯒ
ꯐꯔꯤ ꯍꯥꯏꯕ ꯃꯨꯛ
ꯑꯃ ꯑꯃ ꯋꯥꯟ ꯀꯦꯖꯤ ꯋꯥꯟ ꯀꯦꯖꯤ
ꯋꯥꯟ ꯀꯦꯖꯤ ꯀꯔꯤ ꯋꯥꯟ ꯀꯦꯖꯤ ꯑ ꯁꯤ
ꯑꯩꯅ ꯂꯩꯕꯤꯒꯦ ꯍꯥꯏꯕ ꯉꯝꯗꯗꯤ ꯅꯪꯅ ꯂꯩꯕꯤꯌꯨ ꯍꯥꯏꯕ
ꯍꯣꯏ ꯍꯣꯏ ꯁꯣꯏꯔꯣꯏꯗ ꯑꯗꯨꯗꯤ ꯑꯩꯗꯤ ꯅꯪꯗꯤ ꯑꯦꯗꯚꯥꯟꯁ ꯑꯗꯨꯝ ꯄꯤꯕ ꯌꯥꯏꯗ ꯃꯤ ꯁꯤ ꯁꯣꯏꯔ
ꯌꯥꯖꯔꯦ ꯌꯥꯖꯔꯦ ꯌꯥꯖꯔꯦ ꯁꯤꯔꯜ ꯌꯥꯔꯦ ꯌꯥꯔꯦ ꯉꯝꯃꯣꯏꯌꯦ ꯌꯦꯡꯉꯣꯀꯣ ꯉꯝꯃꯣꯏ ꯉꯖꯦꯗꯤ ꯑꯅ ꯌꯥ
ꯃꯦꯁꯤ ꯃꯦꯁꯤ ꯇꯤꯝꯅ ꯑꯃꯨꯛꯀ ꯉꯝꯒꯅꯤ ꯋꯥꯔꯜ ꯀꯞꯇꯣ ꯅꯍꯥꯟꯁꯨ ꯉꯝꯃꯦ ꯂꯥꯁ ꯋꯥꯔꯜ ꯀꯞꯁꯨ
ꯎꯝ
ꯑꯦ
ꯑꯣꯟ
ꯇ꯭ꯔꯣꯐꯤꯗꯤ ꯃꯣꯏꯗꯤ ꯑꯗꯨꯝ ꯉꯝꯕꯅꯤꯅ ꯍꯩꯃꯟꯕꯒꯤ
ꯀꯩ ꯍꯥꯢꯕꯅꯨ ꯇꯦ ꯍꯌꯦꯡꯗꯣ ꯁꯟꯗꯦꯅꯦꯅ ꯀꯣꯏꯕꯒꯨꯝꯕꯁꯨ ꯆꯠꯂꯔꯣꯢꯕꯣ ꯍꯣꯁꯇꯦꯜ ꯂꯩꯔꯗꯤ ꯅꯪꯗꯤ
ꯀꯔꯤ ꯍꯥꯏꯕ
ꯅꯪꯒ ꯅꯁꯥꯗꯣ ꯍꯣꯁꯇꯦꯜꯗ ꯂꯩ ꯍꯥꯢꯕ ꯅꯇ꯭ꯔꯣ
ꯍꯣꯢ ꯂꯩꯌꯦ
ꯑꯥꯎ ꯑꯗꯣ ꯂꯩꯔꯗꯤ ꯀꯣꯏꯕ ꯆꯠꯂꯔꯣꯏ ꯍꯥꯏꯕ ꯁꯟꯗꯦꯗ ꯃꯄꯥꯟ ꯊꯣꯛꯄ ꯌꯥꯔꯔꯔꯣꯏꯅ
ꯌꯥꯅꯤꯗ
ꯑꯣ ꯑꯗꯨꯝ ꯊꯣꯛꯍꯟꯕ꯭ꯔꯥ
ꯍꯣꯏ ꯐ꯭ꯔꯤꯅꯤ
ꯑꯣ ꯌꯥꯝ ꯐꯩꯅ ꯅꯪꯒꯤ ꯍꯣꯁꯇꯦꯜꯗꯤ ꯌꯨꯝꯒ ꯃꯥꯟꯅꯔꯝꯃꯤ
ꯍꯣꯏ ꯌꯨꯝ ꯌꯨꯝꯗꯗꯤ ꯌꯥꯝ ꯋꯥꯏꯗ ꯁꯤꯗ ꯂꯩꯔꯗꯤ
ꯎꯝ
ꯑꯥ ꯀꯔꯤꯁꯨ ꯇꯧꯗꯦ ꯀꯣꯏꯅꯤꯡꯕ ꯀꯣꯏꯌꯦ ꯀꯣꯏꯅꯤꯡ ꯀꯣꯏꯅꯤꯡꯕꯗꯤ ꯀꯣꯏꯌꯦ ꯆꯥꯅꯤꯡꯕ ꯆꯥꯕ ꯃꯇꯝꯗꯤ ꯂꯩꯑꯦ ꯑꯗꯨ ꯇꯨꯝꯅꯤꯡꯕ
ꯃꯣꯏꯅ ꯑꯗꯨꯝ ꯁꯦꯝꯃꯒ ꯄꯤꯕ꯭ꯔꯥ
ꯆꯥꯒ꯭ꯔꯥ
ꯑ
ꯍꯣꯏ ꯆꯥꯛꯇꯤ ꯃꯣꯏꯅ ꯁꯦꯝꯂꯒ ꯄꯤꯗ꯭ꯔꯥꯗꯤ ꯀꯃꯥꯢ ꯆꯥꯒꯦꯔꯅꯦ
ꯑꯩꯗꯤ ꯑꯩꯅ ꯊꯪꯕ꯭ꯔꯥ ꯈꯟꯕ ꯋꯦꯛ ꯀꯞ ꯇꯧꯕꯗꯣ ꯌꯥꯔꯦ ꯑꯗꯣ ꯎꯝ
ꯅꯪꯒꯤ ꯐ꯭ꯔꯦꯟꯒ ꯅꯣꯏꯒꯤ ꯈꯨꯟꯒꯨꯝꯕ ꯂꯩꯕ ꯀꯥꯟꯗ ꯀꯣꯏꯕꯒꯨꯝꯕ ꯑꯗꯨꯝ ꯆꯠꯄ꯭ꯔꯥ
ꯀꯣꯂꯦꯖ ꯔꯣ
ꯅꯠꯇꯦ ꯅꯣꯏꯒꯤ ꯈꯨꯟꯗ
ꯈꯨꯟꯗ ꯀꯔꯤ ꯍꯥꯏꯕ
ꯅꯪ ꯁ꯭ꯀꯨꯜ ꯀꯥꯗ꯭ꯔꯤꯉꯩꯗ ꯈ꯭ꯔꯤꯁꯃꯥꯁ ꯃꯇꯝꯗ ꯂꯥꯛꯏꯅ ꯌꯨꯝꯗ
ꯍꯣꯏ ꯍꯣꯏ ꯌꯣ
ꯑꯧ ꯑꯗꯨꯒ ꯃꯇꯝꯗ ꯑꯗꯨꯝ ꯀꯣꯏꯕꯒꯨꯝꯕ ꯑꯗꯨꯝ ꯆꯠꯄ꯭ꯔꯥ ꯍꯥꯏꯕ
ꯍꯣꯏ ꯅꯨꯡ ꯀꯨꯌꯦ ꯌꯨꯝ ꯈꯨꯟꯗ ꯆꯠꯈ꯭ꯔꯗꯤ
ꯎꯝ
ꯄꯨꯠꯊꯥꯅꯤꯡꯉꯥꯏꯁꯨ ꯃꯇꯝ ꯂꯩꯇꯦ
ꯎꯝ ꯉꯥ ꯐꯥꯕꯒꯨꯝꯕꯁꯨ ꯆꯠꯄ꯭ꯔꯥ ꯅꯣꯏꯁꯨ
ꯍꯣꯢ ꯑꯁ ꯑꯗꯨꯝ ꯆꯠꯄꯅꯤ ꯑꯈꯣꯏꯗꯤ ꯌꯥꯝ ꯆꯠꯄꯅꯤ ꯑꯈꯣꯏꯒꯤ ꯈꯨꯟꯗ ꯑ ꯉꯥ ꯒꯨꯝꯁꯨ ꯌꯥꯝꯃꯦꯕ
ꯑꯣ ꯌꯥꯝ ꯐꯩꯅ
ꯆꯠꯅꯤꯡꯕ꯭ꯔꯥ ꯅꯪꯁꯨ
ꯆꯠꯅꯤꯡꯗꯦꯗ
ꯑꯗꯨ ꯆꯠꯁꯦꯅꯦ
ꯃꯦꯁꯤꯒ ꯆꯠꯅꯤꯡꯗꯦ
ꯎꯝ ꯃꯦꯁꯤ ꯈꯨꯟꯗ ꯆꯠꯄꯗ ꯃꯦꯁꯤ ꯔꯣꯅꯥꯜꯗꯣ ꯍꯥꯢꯕ꯭ꯔꯅꯦ
ꯑꯥꯎ ꯂꯩꯌꯦ ꯑꯗꯨꯁꯨ
ꯑꯩꯈꯣꯏ ꯑꯩꯈꯣꯏꯅꯁꯨ ꯔꯣꯅꯥꯜꯗꯣ ꯁꯞꯄꯣꯔꯠ ꯇꯧꯕ ꯃꯤ ꯌꯥꯝ ꯂꯩꯌꯦꯗ
ꯎꯝ ꯑꯩ ꯍꯥꯏꯔꯣ ꯑꯩ ꯉꯁꯥꯏ ꯍꯥꯏꯔꯣ ꯃꯦꯁꯤ ꯐꯦꯟꯅ ꯌꯥꯝꯗꯦ ꯗꯣ ꯐꯦꯟꯅ ꯌꯥꯝꯃꯦ ꯍꯥꯏꯕꯗꯣ
ꯏꯁ ꯃꯦꯁꯤ
ꯌꯥꯔꯦ ꯌꯥꯔꯦ ꯌꯥꯔꯦ ꯅꯍꯥꯟ ꯍꯣꯏꯖꯤꯛ ꯍꯥꯏꯗꯨꯗꯤ ꯔꯣꯅꯥꯜꯗꯣ ꯐꯦꯟꯁ ꯌꯥꯝꯃꯦ ꯍꯥꯏꯗꯨ ꯌꯥꯔꯦ ꯈꯪꯇꯦ ꯑꯗꯨꯗꯒꯤ ꯑꯩ ꯍꯥꯏꯗ꯭ꯔꯣ ꯌꯥꯝꯃꯦ ꯍꯥꯏꯅ ꯅꯪꯒꯤ ꯐꯦꯟꯁꯁꯤ ꯌꯥꯝꯃꯣꯏꯌꯦ
ꯂꯩꯌꯦ ꯍꯥꯏꯕꯅꯤ ꯌꯥꯝ ꯌꯥꯝꯕ꯭ꯔꯥ ꯌꯥꯝꯗꯕ꯭ꯔꯥꯕꯨꯗꯤ ꯈꯪꯗꯦ ꯑꯗꯨ ꯃꯤꯁꯤ ꯐꯦꯟꯖꯦ ꯍꯦꯟꯅ ꯌꯥꯝꯃꯦꯕ
ꯌꯥꯔꯦ ꯌꯥꯔꯦ ꯅꯪ ꯍꯧꯖꯤꯛ ꯈꯛꯇ ꯃꯦꯞꯐꯤ ꯔꯣꯅꯥꯜꯗꯣ ꯐꯦꯟꯁ ꯌꯥꯝ ꯂꯩꯌꯦ ꯍꯥ
ꯑꯗꯨ ꯌꯥꯝ ꯌꯥꯝ ꯂꯩꯗꯤ ꯂꯩꯌꯦ ꯑꯗꯨ ꯃꯦꯁꯤ ꯐꯦꯟꯅ ꯍꯦꯟꯅ ꯌꯥꯝꯃꯦ
ꯑꯦ ꯑꯗꯣ ꯆꯤꯛꯀꯟꯗꯣ ꯀꯥꯎꯗꯦꯀꯣ ꯋꯥꯟ ꯀꯦꯖꯤꯗꯣ ꯋꯥꯟ ꯀꯦꯖꯤꯗꯤ ꯌꯥꯔꯦ ꯏꯊꯟꯗ ꯑꯗꯨꯝ ꯆꯥꯕ ꯌꯥ ꯀꯣꯟꯅꯈ꯭ꯔꯅꯤ ꯂꯦꯝꯁꯨ ꯂꯦꯝꯃꯅꯤ
ꯅꯪ ꯅꯪꯅ ꯍꯥꯏꯔꯒ ꯅꯪ ꯀꯧꯔꯗꯤ ꯌꯥꯔꯔꯣꯏꯀꯣ
ꯀꯥꯎꯔꯣꯏꯗ ꯀꯥꯗꯤ ꯀꯩ ꯀꯥꯎꯗꯣꯏꯅꯣ
ꯀꯧꯔꯗꯤ ꯌꯨꯝꯗ ꯌꯨꯝꯗ ꯂꯥꯛꯀꯅꯤꯀꯣ ꯑꯩꯗꯤ
ꯂꯥꯛꯑꯣ ꯂꯥꯛꯑꯣ ꯂꯥꯛꯑꯣ ꯊꯤꯕ ꯐꯪꯉꯗꯤ ꯂꯥꯛꯑꯣ